ꯍꯜꯂꯣ
ꯇꯥꯕ꯭ꯔꯣ
ꯇꯌꯦ ꯇꯌꯦ
ꯎꯝ
ꯑ ꯁꯨꯝ ꯂꯩꯔꯝꯕꯅꯤꯗ
ꯑꯣ
ꯉꯔꯥꯡꯗꯤ ꯋꯥꯜꯀꯞ ꯌꯦꯡꯉꯨꯗꯅ
ꯑꯣ
ꯇꯨꯝꯕꯗꯣ ꯈꯔ ꯊꯦꯡꯅ ꯇꯨꯝꯕꯒꯤ
ꯑꯣ ꯔꯣꯅꯥꯜ ꯗꯣꯔꯣ ꯃꯦꯁꯤꯔꯣ
ꯑꯩꯗꯤ ꯔꯣꯅꯥꯜꯗꯣꯅꯦ
ꯑꯣ ꯑꯩꯈꯣꯏꯗꯤ ꯑꯝꯇ ꯅꯠꯇ꯭ꯔꯦ
ꯑꯣ ꯅꯪꯅ ꯀꯔꯤ ꯑꯣ ꯌꯥꯏ ꯌꯥꯏ
ꯎꯝ ꯀꯩꯅꯣꯝꯇ ꯍꯪꯒꯦꯅꯦ
ꯀꯔꯦ
ꯁ꯭ꯋꯥꯏꯗ ꯎꯝ ꯑꯦꯝ ꯌꯨꯒꯤ ꯑꯣꯄꯣꯖꯤꯠ ꯑꯗꯨꯋꯥꯏꯗ ꯅꯨꯄꯤꯒꯤ ꯔꯦꯟꯀ ꯂꯩꯕ
ꯀꯩ ꯍꯥꯌꯕꯥ ꯇꯥꯗ꯭ꯔꯦ ꯅꯪ ꯑꯦꯔ ꯄꯤꯁꯇꯨ ꯂꯧꯊꯣꯛꯎꯅꯦ
ꯇꯥꯔꯕꯣ
ꯇꯥꯔꯦ ꯇꯥꯔꯦ
ꯑꯦꯝꯌꯨꯗ ꯁ꯭ꯋꯥꯏꯗ ꯀꯌꯥꯝꯒꯩ ꯁ꯭ꯋꯥꯏꯒꯤ ꯑꯣꯄꯣꯖꯤꯠꯇ ꯀꯌꯥꯝꯒꯩ ꯁ꯭ꯋꯥꯏꯗꯒ ꯑꯦꯝꯌꯨ ꯃꯅꯥꯛ ꯅꯛꯄꯗ ꯅꯨꯄꯤꯒꯤ ꯔꯦꯟꯒ ꯈꯪꯕ ꯂꯩꯕ꯭ꯔꯣ
ꯑꯝ ꯅꯨꯄꯤꯒꯤ ꯔꯦꯟꯇꯤ ꯈꯪꯗꯦ ꯑꯗꯨꯒ ꯍꯥꯏꯗꯤ ꯃꯣꯏ ꯑꯁꯥꯏꯗꯗꯤ ꯔꯦꯟ ꯈꯔꯗꯤ ꯂꯩꯕꯅꯦꯕꯀꯣ
ꯎꯝ
ꯎꯝ ꯑꯗꯣ ꯑꯗꯨꯝ ꯂꯩꯕꯗꯤ ꯌꯥꯕꯅꯤꯅ ꯅꯨꯄꯥꯁꯨ ꯅꯨꯄꯤꯁꯨ ꯄꯨꯂꯞꯇꯤ ꯑꯗꯨꯝ ꯂꯩꯕꯅꯦ ꯃꯣꯏꯗꯣ ꯍꯥꯏꯗꯤ ꯐꯦꯃꯤꯂꯤꯒꯨꯝꯕ ꯍꯥꯏꯇꯥꯔꯦꯅꯦ ꯑꯗꯨꯒ ꯅꯨꯄꯤꯒꯤ ꯔꯦꯟ ꯂꯩ ꯁꯤ ꯀꯩꯅꯣꯒꯤꯗ ꯑꯥ ꯀꯔꯤ ꯀꯔꯤ ꯑꯩꯈꯣꯏ ꯁꯤ ꯑꯦꯝ ꯌꯨꯒꯤ ꯍꯦꯛ ꯑꯣꯄꯣꯖꯤꯠꯇ ꯔꯪ ꯌꯣꯟꯕ ꯗꯨꯀꯥꯟ ꯑꯃ ꯂꯩꯕꯗꯣ ꯈꯪꯕꯔꯥ
ꯑꯥ ꯌꯦꯠꯂꯣꯡꯒꯤꯗꯣ
ꯑꯥ ꯌꯦꯠꯂꯣꯝꯒꯤꯗꯣ ꯑꯗꯨꯒꯤ ꯑꯗꯨꯒꯤꯗꯨꯗ ꯆꯪꯉꯒ ꯑꯃ ꯂꯩꯕ
ꯎꯝ ꯍꯧꯖꯤꯛ ꯃꯥꯅ ꯍꯥꯏꯁꯤꯅ ꯔꯦꯟꯇꯣ ꯑꯃꯨꯛ ꯑꯁ ꯀꯔꯤ ꯕꯠꯔꯨꯝ ꯑꯦꯇꯦꯁ ꯇꯧꯕꯤ ꯈꯣꯠꯄꯤ ꯂꯣꯏꯅꯃꯛ ꯄꯩꯁꯥ ꯆꯥꯎꯒꯦ ꯈꯣꯠꯀꯦꯅ ꯃꯊꯟꯇ ꯂꯩ
ꯇꯧꯕꯅꯦ ꯑꯗꯨꯗꯤ ꯑꯥ ꯇꯧꯕꯅꯦꯕ
ꯎꯝ ꯑꯣ ꯑꯗꯨꯗꯤ ꯑꯗꯨꯃꯥꯏꯅ ꯇꯧ ꯍꯥꯏꯕꯤꯒꯦ
ꯎꯝ
ꯎꯝ
ꯃꯣꯏ ꯐꯦꯃꯤꯂꯤ ꯀꯩꯀꯥ ꯄꯨꯜꯂꯞ ꯂꯩꯕꯒꯤꯅꯦ ꯂꯣꯏꯅ ꯕꯥꯠꯔꯨꯝ ꯀꯩꯀꯥ ꯑꯦꯇꯦꯁ ꯇꯧꯕꯤ ꯂꯩꯕꯅꯦꯕ
ꯑ ꯃꯊꯟꯗ ꯂꯩꯒꯦ ꯍꯥꯏ ꯃꯥꯜꯂꯦ
ꯑꯣ ꯑꯗꯨꯝꯕꯗ ꯂꯩ ꯑꯗꯨꯒꯨꯝꯕꯗ ꯂꯩ ꯍꯥꯏꯦꯟ ꯇꯣꯃꯥꯏꯗꯣ
ꯎꯝ ꯑꯗꯨꯨꯝꯝꯗ ꯑꯣꯏꯅ ꯂꯩꯒꯦ ꯍꯥꯏꯔꯒ ꯑꯗꯨꯝ ꯍꯥꯏꯕꯅꯦ
ꯎꯝ
ꯑ ꯍꯥꯏꯕꯤꯔꯒꯦ ꯀꯃꯥꯏ ꯑꯗꯨꯃꯥꯏꯅ ꯇꯧꯅꯅ ꯕꯣꯣꯟꯒ
ꯣꯁꯅꯦꯗꯔꯦꯗꯍ ꯇ ꯇ ꯀꯦꯝ ꯊꯣꯛꯀ ꯇ꯭ꯔꯦ ꯍꯥꯛ ꯇꯂ ꯌꯦꯔꯤꯅꯤ
ꯑꯣꯝ
ꯑꯩꯗꯧꯔꯝꯅ ꯀꯪꯈꯤ ꯅꯅꯨꯡꯗꯤ ꯊꯣꯛꯏ ꯒꯟ ꯇꯧꯒꯦ
ꯑꯩ ꯍꯟꯗꯛ ꯋꯥꯋꯥꯛꯀꯤꯡ ꯈꯔ ꯂꯦꯞꯄꯦ ꯑꯦꯛꯖꯥꯝ ꯂꯩꯕꯒꯤ
ꯎꯝ
ꯑꯗꯣ ꯍꯟꯗꯛ ꯑꯃꯨꯛ ꯌꯨꯝꯗ ꯍꯌꯦꯡ ꯍꯥꯛꯆꯤꯤꯟ ꯑꯃꯨꯛ ꯀꯨꯝꯃꯅꯤ ꯌꯨꯝꯗ ꯂꯧ ꯅꯨꯡ ꯈꯔ ꯁ ꯊꯨꯕꯒꯤ ꯈꯣꯠꯄꯒꯤ ꯇꯧꯔꯨꯒꯦ ꯇꯧꯕꯅꯤ
ꯑꯣ ꯑꯁ ꯆꯨꯝꯃꯤꯅꯦ ꯍꯧꯖꯤꯛꯁꯤ ꯂꯧ ꯃꯇꯝꯅꯤꯅꯦ ꯇꯔ
ꯃꯥꯅꯦ ꯏꯁꯤꯡꯒ ꯂꯩꯇꯦꯗ ꯑꯗꯨ
ꯅꯣꯏꯗꯤ ꯍꯧꯔꯕꯣ ꯀꯃꯥꯏ ꯇꯧꯒꯦ
ꯄꯣꯏꯔꯣꯗꯤ ꯂꯣꯏꯔꯕꯅꯦ ꯑꯗꯣ ꯏꯁꯤꯡ ꯂꯩꯇꯕꯅꯤꯅ ꯀꯔꯤꯝ ꯇꯧ ꯌꯥꯔꯣꯏꯗꯣꯏꯅꯤꯗ
ꯑꯁ ꯕꯦꯔꯥꯅꯤꯅꯦ ꯑꯗꯣ ꯏꯁꯤꯡ ꯂꯩꯇꯕꯁꯦ
ꯑꯗꯨꯅꯦ ꯂꯧꯔꯤꯒꯗꯤ ꯉꯥꯟꯅ ꯁꯦꯝꯕ ꯂꯣꯏꯔꯕꯅꯦꯕ
ꯑꯣ
ꯎꯨꯡꯗꯤ ꯑꯗꯨꯅ ꯇꯧꯔꯤ
ꯊꯗꯗ ꯁꯖꯤꯀꯥꯟꯁꯦ ꯏꯁꯤꯡꯒꯤ ꯄ꯭ꯔꯣꯕ꯭ꯂꯦꯝ ꯌꯥꯝ ꯊꯣꯛꯑꯦꯅꯦ ꯅꯣꯡꯁꯦ ꯃꯇꯝ ꯆꯥꯅ ꯆꯨꯗꯕꯒꯤꯀꯣ ꯇꯨꯡꯒꯤ ꯍꯨꯖꯤꯛ ꯎꯝ ꯍꯨꯖꯤꯛ ꯁꯤꯗ ꯑꯁꯦꯡꯕꯩꯗꯤ ꯅꯣꯡ ꯆꯨꯒꯗꯕ ꯃꯇꯝ ꯑꯣꯏꯔꯝꯒꯅꯦꯕ
ꯃꯥꯅꯦ
ꯑꯗꯣ ꯍꯨꯖꯤꯛ ꯆꯨꯗ꯭ꯔꯕꯅꯤꯅ ꯅꯣꯡ ꯆꯨꯕꯗꯣ ꯍꯥꯏꯗꯤ ꯃꯇꯝ ꯆꯥꯗꯅ ꯆꯨꯊꯣꯛꯈ꯭ꯔꯦꯕ ꯅꯣꯡꯗꯣ
ꯎꯝ
ꯑꯗꯨꯗꯨꯅ ꯏꯁꯤꯡ ꯇꯨꯡꯉꯒ ꯂꯩꯍꯧꯒꯗꯕꯗꯣ ꯑꯝꯇ ꯂꯩꯍꯧꯗ꯭ꯔꯦ
ꯎꯝ
ꯃꯊꯥ ꯁꯥꯟꯅ ꯎꯏꯅꯤ ꯂꯧꯃꯤ ꯃꯌꯥꯝꯖꯤ ꯇꯧꯔꯤꯖꯦ ꯑꯈꯣꯏꯒꯤꯕꯨꯗꯤ ꯑꯈꯣꯏ ꯑꯈꯣꯏꯒꯤꯕꯨꯗꯤ ꯀꯩꯅꯣ ꯂꯩꯌꯦ ꯑ ꯏꯁꯤꯡ ꯈꯣꯡ ꯃꯆꯥ ꯍꯥꯏꯒꯗ꯭ꯔꯥ ꯈꯔꯗꯤ ꯑꯗꯨꯝ ꯆꯥꯎꯋꯦ ꯍꯥꯏꯇꯥꯔꯦ ꯇꯨꯔꯦꯟ ꯇꯨꯔꯦꯟꯒꯤ ꯇꯥꯏꯞꯇ ꯑꯗꯨꯝ ꯆꯦꯜꯂꯦꯕꯀꯣ ꯇꯨꯔꯦꯟ ꯈꯔ ꯃꯆꯥ ꯑꯃ ꯂꯩꯗꯅ ꯑꯄꯥꯛ ꯄꯟꯂꯣꯝ ꯅꯠꯇꯕꯤꯗ ꯑꯗꯨꯃꯥꯏꯅ ꯑꯗꯨꯝ ꯆꯦꯜꯂꯦ ꯑꯗꯨꯗꯨꯅ ꯑꯈꯣꯏꯒꯤꯗꯤ ꯑ ꯏꯁꯤꯡꯒꯤꯗꯤ ꯋꯥꯕꯗꯤ ꯋꯥꯔꯔꯣꯏ ꯑꯗꯣ ꯍꯌꯦꯡ ꯀꯩꯅꯣ ꯀꯩꯀꯥ ꯇꯧꯕꯗꯣ ꯎꯝ ꯑꯗꯨꯒꯤ ꯀꯩꯅꯣꯗꯣ ꯑꯥ ꯏꯁꯤꯡ ꯈꯣꯡ ꯑꯗꯣ ꯀꯪꯕ ꯌꯥꯎꯋꯦꯕꯀꯣ
ꯎꯝ
ꯑꯗꯨꯀꯥꯟꯗꯅꯤ ꯋꯥꯔꯤꯖꯤ ꯐꯔꯛ ꯇꯥꯔꯤꯁꯤ
ꯎꯝ ꯏꯁꯤꯡꯖꯦ ꯐꯖꯅ ꯇꯧꯔꯗꯤ ꯗꯕꯜ ꯀ꯭ꯔꯣꯄꯤꯡꯕꯨ ꯇꯧ ꯌꯥꯔꯤꯅꯤ ꯅꯦꯕ
ꯎꯝ
ꯃꯗꯣ ꯎꯄꯥꯏ ꯂꯩꯇꯦ
ꯂꯩꯇꯦ ꯂꯩꯇꯦ ꯎꯝ ꯑꯗꯣ ꯏꯁꯤꯡ ꯑ ꯗꯨꯝ ꯂꯩꯕ ꯃꯔꯥꯡ ꯀꯥꯏꯅ ꯂꯩꯕ ꯖꯒꯥꯗꯗꯤ ꯑꯗꯨꯝ ꯇꯧꯅꯩꯗ
ꯎꯝ ꯅꯣꯏ ꯑꯗꯣꯝꯒꯤ ꯑꯦꯝ ꯑꯦꯜ ꯑꯦ ꯚꯣꯠꯀꯤ ꯍꯧꯅꯗ꯭ꯔꯤꯕꯣ
ꯈꯪꯗꯦꯗ ꯑꯩ ꯑꯗꯨꯒꯨꯝꯕꯒꯤ ꯀꯌꯥ ꯏꯟꯇꯔꯦꯁ ꯂꯩꯇꯦ ꯑꯈꯣꯏꯗꯤ ꯌꯥꯎꯗꯦꯕ ꯑꯗꯨꯝꯕꯁꯨ
ꯎꯝ ꯎꯝ
ꯍꯣꯏ ꯁꯣꯝꯗꯗꯤ ꯍꯧꯅꯔꯦ ꯀꯟꯅ
ꯑꯣ ꯍꯧꯖꯤꯛ ꯃꯇꯝ ꯌꯧꯔꯛꯄꯩꯅꯤꯗ
ꯎ ꯑꯗꯨꯗꯗꯤ ꯕꯣꯠꯀꯥ ꯑꯗꯨꯩꯗꯤ ꯂꯣꯠ ꯈꯅꯦ
ꯎꯝ ꯑꯁ ꯃꯣꯏ ꯋꯥꯔꯤꯁꯦ ꯃꯣꯏ ꯋꯥꯔꯤꯁ ꯇꯣꯛꯁꯤꯗ ꯉꯁꯤ ꯅꯣꯡꯃꯒꯤ ꯁꯥꯟꯅꯔꯁꯨ ꯂꯣꯏ ꯈꯝꯅꯥꯏꯔꯣꯏ
ꯃꯥ ꯊꯅ ꯉ ꯃ ꯀꯥꯏꯅꯣ ꯈꯪꯗ꯭ꯔꯕ ꯃꯤꯒ
ꯑꯗꯨ ꯑꯗꯨꯅꯦ
ꯎꯅꯤ ꯑꯗꯣ ꯀꯔꯤ ꯅꯪ ꯍꯟꯗꯛꯀꯤ ꯑꯦꯛꯖꯥꯝꯗꯤ ꯑꯗꯨꯗꯤ ꯑꯦꯁ ꯑꯦ ꯁꯤ ꯒꯨꯝꯕ ꯊꯥꯖꯤꯟꯈ꯭ꯔꯕ
ꯊꯥꯖꯤꯟꯒꯦ ꯇꯧꯕꯅꯦ ꯅꯪꯍꯧꯗ꯭ꯔꯦ ꯉꯥꯏꯍꯥꯟꯈꯩꯗꯨꯣ ꯈꯪꯍꯧꯗꯕ ꯑꯩꯗꯣ ꯑꯗꯨ ꯉꯥꯡ ꯑꯗꯨ ꯂꯥꯁ ꯗꯦꯠ ꯑꯣꯏꯋꯂꯤꯔꯝꯃꯦꯦꯁꯤ ꯁꯤ ꯖꯤꯥꯎꯒꯤ ꯐꯖꯔꯦ ꯊꯥꯖꯤꯟꯕꯁꯨ ꯂꯥꯁ ꯗꯦꯠꯅꯤ ꯂꯥꯁꯗ ꯅꯨꯃꯤ ꯅꯨꯃꯤꯠꯇ ꯊꯥꯖꯟꯃꯤꯁꯦ ꯄꯨꯔꯥ ꯁꯥꯏꯕꯔ ꯄꯨꯔꯥ ꯆꯤꯜꯂꯦꯕꯀꯣ
ꯆꯤꯟꯕꯅꯦ
ꯑꯗꯨ ꯑꯗꯨ ꯑꯗꯨꯅ
ꯍꯔꯅ ꯎꯝ ꯕꯦꯡꯀꯤꯡꯒꯨꯝꯕꯗꯤ ꯇꯧꯕ꯭ꯔꯣ
ꯕꯦꯡꯀꯤꯡꯒꯨꯝꯕꯗꯤ ꯊꯥꯗꯦ ꯑꯃꯨꯛꯄ
ꯎꯝꯝ
ꯕꯦꯡꯀꯤꯡꯒꯨꯝꯕꯁꯦ ꯄꯥꯝꯗꯦꯗ
ꯎꯝꯝ
ꯊꯕꯛ ꯆꯦꯟꯕ ꯀꯥꯡꯕꯨꯁ ꯇꯧꯅꯤꯡꯗꯦ ꯑꯩꯣꯏ
ꯎꯝ ꯍꯣꯏ ꯑꯩꯈꯣꯏ ꯌꯥꯔꯦ ꯇꯣꯂꯣ ꯐꯤꯃꯧꯗ ꯐ꯭ꯔꯤꯗ ꯂꯥꯛꯑꯗꯤ ꯅꯨꯡꯉꯥꯏꯖꯗꯣꯏꯅꯤ
ꯑꯗꯨ ꯑꯗꯨꯅꯦ ꯊꯕꯛꯄꯨ ꯇꯧꯗ꯭ꯔꯤ ꯇꯧꯔꯤꯁꯤ ꯀꯥꯏ ꯂꯨꯔꯤꯕ
ꯍ ꯇꯧꯗꯗꯅꯤꯗ
ꯈꯪꯗꯦꯗ ꯒ꯭ꯌꯥꯟ ꯇꯥꯗꯦ ꯉꯥꯎꯔꯦ ꯄꯁꯥꯅ ꯏꯊꯣ ꯄ
ꯎꯝ
ꯎ
ꯈꯪꯗꯦ ꯑꯗꯨꯅꯤ ꯂꯨꯁꯜꯂꯛꯑꯦ ꯄꯩꯁꯥ ꯆꯪꯕꯒꯤ ꯆꯥꯡꯅꯤ ꯅꯣꯡꯃ ꯅꯣꯡꯃꯒꯤ ꯑꯗꯨꯝ ꯍꯦꯟꯒꯠꯂꯛꯏ
ꯎꯝ
ꯑ ꯊꯣꯛꯄꯒꯤ ꯆꯥꯡꯁꯨ ꯑꯗꯨꯝ ꯅꯦꯝꯃꯦ ꯑꯗꯨꯅ ꯎꯄꯥꯏ ꯂꯩꯇ ꯇꯧꯔꯤꯁꯦ
ꯌꯥꯗ꯭ꯔꯦ ꯌꯥꯗ꯭ꯔꯦ ꯍꯧꯖꯤꯛ ꯌꯥꯝ ꯊꯤꯅ ꯐꯤꯕꯝ ꯁꯣꯛꯑꯕꯅꯤꯀꯣ ꯑꯩꯈꯣꯏ ꯌꯨꯠꯁꯤꯡꯁꯦ ꯐꯖꯅ ꯌꯥꯗ꯭ꯔꯕꯅꯤ
ꯍꯥꯏ
ꯈꯔ ꯊꯕꯛ ꯇꯧꯅꯈꯤꯕ ꯀꯥꯡꯕꯨ ꯈꯔꯅ ꯄꯪꯇꯧ ꯇꯧꯅꯕꯒꯤ ꯋꯥꯅꯦꯕ
ꯎꯝꯝ
ꯂꯥꯛ ꯈꯔ ꯄꯥꯔ ꯈꯣꯊꯅ ꯇꯧꯔꯒ ꯑꯠꯇ ꯏꯗꯤ ꯄꯨ꯭ꯔꯥ ꯊꯕꯛ ꯐꯪꯉꯤ ꯁꯨꯅꯤꯡꯗꯦ ꯏꯖꯠ ꯑꯝꯗ ꯂꯣꯏ ꯂꯩꯅꯕꯒꯤ ꯇꯥꯏꯞ ꯠꯇꯀꯣ
ꯎꯝ
ꯑꯗꯒꯤ ꯑꯃꯅ ꯇꯧꯕ ꯊꯕꯛ ꯑꯃꯅ ꯌꯦꯡꯁꯤꯟꯕꯤ ꯁꯣꯏꯔꯁꯨ ꯇꯥꯛꯅꯤꯡꯗꯕꯤ ꯁꯣꯏꯔꯦꯗꯤ ꯇ ꯄꯤꯒꯗꯕꯅꯦꯕ ꯇꯥꯛꯄꯤꯗꯦꯕ ꯑꯗꯨꯒꯨꯝꯕꯒꯤ ꯋꯥꯈꯜ ꯋꯥꯈꯜ ꯋꯥꯈꯜꯂꯣꯟꯗꯣ ꯑꯝꯇ ꯆꯦꯟꯗꯕ ꯍꯥꯏꯇꯥꯔꯦ ꯑꯩꯈꯣꯏ ꯌꯦꯡꯗꯕꯒꯤ ꯆꯤꯡꯗꯕꯒꯤ ꯋꯥꯈꯜ ꯍꯥꯟꯅ ꯂꯣꯏ ꯈꯟꯅꯕ ꯌꯥꯗꯦꯕ ꯑꯩꯈꯣꯏ ꯃꯅꯤꯨꯔ
ꯇꯨꯡꯂꯣꯝꯗ ꯇꯨꯡꯂꯣꯝꯗꯩ ꯉꯥꯡꯕꯗꯤ ꯀꯟꯕ
ꯀꯟꯕ ꯑꯗꯨꯅꯦ ꯃꯤꯅ ꯇꯧꯔꯤꯁꯤꯦ ꯁꯣꯏꯔꯗꯤ ꯈꯪꯕ ꯃꯥꯅ ꯁꯦꯝꯕꯤ ꯄꯖꯕ ꯍꯥꯏꯇꯥꯔꯦ ꯉꯥꯡꯕꯤꯕꯗ ꯑꯩꯃ ꯉꯥꯏꯔꯝꯅꯤ ꯍꯥꯏ ꯆꯠꯅꯕꯩꯅꯦꯕ ꯁꯤꯁꯦ ꯑꯇꯩ ꯑ ꯑꯇꯩ ꯑꯝꯇ ꯅꯠꯇꯦꯕ
ꯃꯥꯅꯦ ꯉꯥꯡ ꯑꯣꯏꯨꯔꯁꯨ ꯅꯪ ꯊꯧ ꯀꯨꯩ ꯂꯩ ꯉꯥꯏꯍꯥꯛꯇꯣꯏ ꯃꯤꯅꯦ
ꯇꯔ ꯃꯤꯁ
ꯎ ꯂꯨꯔꯦ ꯂꯨꯔꯦ ꯍꯧꯖꯤꯛꯁꯦ ꯋꯥ ꯈꯣꯠꯄꯁꯨ ꯏꯆꯤꯟ ꯏꯅꯥꯎ ꯅꯠꯇ꯭ꯔꯗꯤꯀꯣ
ꯎꯝ ꯁꯤꯅꯎ ꯐꯔꯛ ꯇꯥ ꯔꯝꯅꯤꯗ
ꯍꯥꯏꯕ ꯌꯥꯗ꯭ꯔꯦ ꯁꯦꯡꯅ ꯅꯣꯏ ꯅꯣꯏ ꯆꯤꯅꯥ ꯀꯌꯥ
ꯑꯩꯗꯤ ꯑꯤꯊꯟꯗ ꯅꯦ
ꯆꯟꯗ
ꯎꯝ ꯀꯌꯥ ꯁꯨꯒꯦ ꯅꯣꯏꯗꯤ
ꯑꯩ ꯏꯅꯥꯎꯄꯥ ꯑꯃꯒ ꯑꯩꯒ ꯑꯩꯈꯣꯏ ꯑꯅꯤꯅꯦ ꯏꯣ ꯏꯅꯥꯎ ꯄꯥꯖꯟꯗ ꯏꯁꯣꯔꯅ ꯆꯥꯟꯕꯤꯗꯨꯅ ꯑꯪꯅꯤ ꯕꯤꯔꯒꯤ ꯌꯥꯎ ꯔꯦ
ꯑꯣꯐ ꯁꯨꯝ ꯃꯤꯅꯦ ꯅꯪꯅ ꯊꯥꯒꯠꯂꯛꯈꯤꯕ ꯃꯤꯅꯦ ꯇꯤꯅꯦ
ꯎꯝ ꯏꯁꯣꯔꯅ ꯆꯥꯟꯕꯤꯗꯅ ꯑꯃ ꯑꯣ ꯃꯃꯥꯡꯗ ꯍꯥꯏꯗꯣꯛꯈ꯭ꯔ ꯄꯣꯠꯅꯤꯗ ꯋꯦꯇꯤꯡ ꯂꯤꯁꯇ ꯂꯩꯕ
ꯑꯣ ꯑꯣ ꯍꯟꯗ ꯃꯃꯥꯡꯒꯤ ꯍꯟ ꯍꯟꯗꯛꯀꯤ ꯑꯃ ꯍꯥꯏꯗꯣꯛꯈꯤꯕꯗꯨꯗ
ꯑ ꯃꯃꯥꯡꯒꯤ ꯑꯃ ꯖꯤꯗꯤꯗꯒꯤ ꯑꯃ ꯄꯨꯂꯞ ꯍꯥꯏꯗꯣꯛ ꯗꯨꯗ ꯏꯅꯥꯄꯣꯛ ꯑꯩꯅ ꯎ ꯎꯝ ꯑꯗꯨꯗꯩ ꯆꯤꯡꯈꯠꯈꯤꯕ ꯃꯣꯏ
ꯑꯣ ꯃꯔꯥꯏꯐꯛ ꯐꯩꯅꯤ ꯑꯗꯨꯗꯤ ꯍꯔꯅꯤ ꯋꯥ
ꯑꯣ ꯃꯥ ꯆꯦꯟꯕ ꯌꯥꯕ ꯍꯣꯠꯅꯕ ꯌꯥꯕ ꯍꯣꯠꯅꯔꯝꯃꯦ ꯑꯗꯣ ꯍꯣꯠꯄ ꯍꯣꯠꯅꯔꯗꯤ ꯂꯦꯝꯗꯣ ꯃꯥꯡꯗꯦ ꯑꯗꯣ
ꯃꯥꯅꯦ ꯃꯥꯅꯦ ꯕꯣꯅꯗꯤꯅꯦ ꯌꯥꯝ ꯃꯥꯡꯗꯦ
ꯃꯥꯅ ꯍꯥꯏꯗꯣꯛꯇꯕꯤ ꯑꯗꯨꯝ ꯑꯗꯨꯒꯤꯗ ꯑꯗꯨꯝ ꯇꯧꯔ ꯂꯩꯕ ꯑꯒꯅꯤ ꯐꯤꯔ ꯀꯔꯤ ꯃꯤꯔꯣꯝꯗ ꯈꯛꯇ ꯑꯇꯩ ꯀꯔꯤꯝ ꯌꯥꯎꯗꯕꯕꯤ
ꯑꯣ ꯑ ꯑꯗꯣ ꯑꯛꯅꯤꯕꯤꯔꯤꯁꯦ ꯑꯁ ꯑꯩꯗꯤ ꯍꯥꯏꯗꯤ ꯆꯪꯍꯟꯅꯤꯡꯗꯦ ꯆꯪꯍꯟꯅꯤꯡꯗꯦ ꯍꯥꯏꯗꯤꯅꯦ ꯑꯇꯩꯒꯤ ꯅꯠꯇꯕ ꯃꯣꯏꯒꯤ ꯆꯍꯤ ꯀꯌꯥꯅꯣ ꯃꯣꯏ ꯄꯤꯕꯗꯕꯣ ꯆꯍꯤ ꯑꯅꯤ ꯑꯗꯨ ꯇꯧꯗꯣꯏ ꯁꯔꯨꯛꯄꯨꯗꯤ ꯑꯇꯣꯞꯄ ꯀꯩꯅꯣꯝ ꯇꯧꯕꯈꯤꯕ ꯑꯃ ꯐꯩ ꯍꯣꯏ ꯑꯗꯨꯗꯒꯤ ꯃꯥꯅ ꯀꯩꯅꯣ ꯇꯧ ꯇꯥꯔꯒꯗꯤꯀꯣ ꯑꯩꯈꯣꯏꯒꯤ ꯑꯩꯈꯣꯏꯅ ꯈꯪꯗꯕꯩ ꯋꯥꯡꯒꯅꯦꯕ ꯑꯗꯨꯗꯒꯤ ꯂꯥꯏꯟ ꯃꯌꯥꯝ ꯂꯩꯔꯝꯒ ꯑꯣꯅꯦꯕ ꯂꯩꯕꯩꯕꯨꯗꯤ
ꯂꯩꯔꯕꯝ ꯂꯩꯔꯕꯝꯅ ꯍꯌꯦꯡ ꯁꯦꯀꯨꯔꯤꯇꯤꯒꯨꯝꯕ ꯀꯔꯤꯒꯨꯝꯕ ꯂꯥꯛꯕ ꯃꯇꯝꯗꯁꯨ ꯑꯗꯣ ꯃꯣꯏꯅ ꯈꯨꯗꯣꯡꯆꯥꯥꯕ ꯄꯤꯒꯗ꯭ꯔꯥ
ꯍꯣ ꯍꯣ ꯍꯣꯏ ꯑꯗꯣ ꯑꯗꯨꯒꯨꯝꯕ ꯇꯁꯦꯡꯅ ꯍꯥꯏ ꯇꯥꯔꯗꯤ ꯍꯧꯖꯤꯛꯀꯥꯟꯗꯗꯤꯀꯣ ꯑꯗꯨꯝꯕ ꯇꯧꯗꯣꯏ ꯁꯔꯛꯄꯨꯗꯤ ꯍꯦ ꯊꯕꯛ ꯑꯃ ꯍꯥꯏꯗꯤ ꯑꯁꯥꯝ ꯔꯥꯏꯐꯜ ꯂꯩꯔꯤ ꯑꯗꯒꯤ ꯑꯦꯁ ꯑꯦꯁ ꯑꯦꯁ ꯑꯦꯁ ꯁꯤ ꯂꯩꯔꯤ ꯖꯤꯗꯤ ꯂꯩꯔꯤ ꯀꯣ ꯃꯌꯥꯝ ꯂꯩꯔꯤ ꯃꯌꯥꯝꯁꯦ ꯁꯤ ꯇꯧꯔꯒ ꯆꯪꯈꯤꯕꯅ ꯐꯩꯌꯦꯕ ꯇꯁꯦꯡꯅ ꯍꯥꯏꯔ ꯀꯥꯟꯗ
ꯑꯧ
ꯆꯍꯤ ꯃꯔꯤꯗꯨꯗ ꯅꯪ ꯇꯣꯂꯣꯞ ꯆꯥꯎꯔꯦ ꯈꯜꯂꯣ ꯂꯨꯄꯥ ꯂꯥꯛ ꯂꯥꯛ ꯐꯪꯉꯦ ꯈꯜꯂꯣ ꯀꯩ ꯀꯥꯟꯅꯗꯣꯏꯅꯣ ꯆꯍꯤ ꯃꯔꯤꯗꯨꯗ ꯂꯣꯏꯔꯣꯏꯗ꯭ꯔꯣ
ꯎ ꯐꯪꯁꯨ ꯐꯪꯗꯦꯅꯦ ꯄꯩꯁꯥ ꯄꯤꯛꯏꯅꯦ ꯃꯣꯏ ꯎꯝ ꯇꯧ ꯑꯗꯩꯗꯤ ꯍꯌꯦꯡ ꯑꯗꯨ ꯇꯧꯔꯂꯨꯔ ꯊꯣꯛꯂꯛꯄꯗ ꯄꯩꯁꯥ ꯃꯌꯥꯝ ꯄꯤꯅꯦ ꯑꯗꯨ ꯅꯠꯇꯦ ꯂꯥꯛ ꯇꯔꯥꯃꯥꯊꯣꯏ ꯇ꯭ꯔꯥꯏꯜ ꯊꯣꯏ ꯑꯗꯨꯋꯥꯏꯒꯤꯐ ꯈꯛꯇꯅꯦ
ꯎꯝ
ꯑꯗꯣ ꯈꯪꯗꯦ
ꯍꯣ ꯐꯔꯦ ꯑꯗꯨꯗꯤ ꯂꯩꯔꯣ ꯅꯪꯁꯨ ꯑꯩꯁꯨ ꯊꯕꯛ ꯀꯧꯁꯜꯂꯛꯑꯦ ꯁꯤꯗ ꯑꯃꯝꯁꯨ ꯆꯠꯂꯨꯈꯤꯒꯦ ꯄꯣꯠ ꯆꯩꯩ ꯂꯩꯕꯒꯤ ꯑꯥ
ꯎꯝ ꯊꯝꯃꯦ ꯊꯝꯃꯦ ꯊꯝꯃꯦ